ꯉꯥꯏꯍꯥꯛ ꯂꯩꯔꯒ ꯇꯧꯔꯗꯤ ꯐꯥꯗꯧꯕ ꯍꯥꯏꯗꫭ ꯆꯥꯛ ꯆꯥꯕ ꯂꯣꯏꯗ꯭ꯔꯤꯅꯦ꯫
ꯑꯣ ꯉꯁꯤꯅ ꯂꯥꯁꯅꯦ ꯈꯔ ꯇꯧꯈꯤꯁꯦ ꯑꯗꯨꯒ ꯫ ꯑꯗꯨꯒꯤ ꯑꯩꯅ ꯔꯤꯄꯤꯠ ꯇꯧꯈ꯭ꯔꯕ ꯎꯝ꯫ ꯑ ꯅꯪꯒꯤ ꯀꯩꯅꯣ ꯅꯪꯒꯤ ꯁꯤꯁꯇꯔ ꯑꯗꯨꯗ ꯂꯩꯕꯗꯨ꯫
ꯎꯝ꯫
ꯑꯗꯨ ꯃꯥꯒꯤꯗꯤ ꯇꯥꯁ ꯌꯥꯝ ꯂꯩꯔꯝꯅꯤꯅ꯫
ꯀꯔꯤ ꯂꯩꯔꯝꯅꯤꯕꯥ꯫
ꯃꯤꯕꯨ ꯀꯣꯜ ꯇꯧꯅꯤꯡꯉꯥꯏ ꯑ ꯆꯥꯟꯁ ꯌꯥꯝ ꯂꯩꯈ꯭ꯔ ꯑꯣ ꯂꯩꯗ꯭ꯔꯕ꯭ꯔꯣ꯫
ꯍꯣꯏ ꯃꯥꯁꯨ ꯉꯥꯏꯕꯅꯦ ꯍꯣꯏ꯫
ꯑꯣ ꯀ꯭ꯔꯤꯒꯤꯔꯥ ꯅꯍꯥꯟꯗꯨꯣ ꯃꯥꯗꯤ ꯍꯥ
ꯃꯥꯕꯨꯁꯨ ꯇꯧꯕ ꯌꯥꯕꯅꯦ꯫
ꯑꫭ꯫ ꯅꯠꯇꯦ ꯃꯥꯒꯤꯗꯤ ꯑꯌ ꯅꯍꯥꯟꯗꯨ ꯑ ꯃꯥꯒꯤꯗꯤ ꯈꯖꯤꯛꯇꯪ ꯂꯥꯛꯑꯦ ꯍꯥꯏꯌꯦꯅ ꯑꯗꯨꯒꯤ ꯑꯩꯗꯤ ꯇꯁ ꯂꯣꯏꯗ꯭ꯔꯤꯌꯦ ꯍꯥꯏꯅ ꯈꯟꯕ꯭ꯔꯥ
ꯑꯥ ꯂꯣꯏ ꯂꯣꯏꯈ꯭ꯔꯦ ꯃꯥꯒꯤꯁꯨ
ꯑꯣ ꯑꯣ ꯑꯣ
ꯑꯩꯒꯤꯗꯨ ꯑꯩꯒꯤꯁꯨ ꯂꯣꯏꯒꯦ ꯇꯧꯕꯗꯤ ꯇꯧꯔꯦ
ꯑ ꯑ
ꯎꯝ ꯃꯥꯒꯤ ꯅꯝꯕꯔ ꯑꯩꯉꯣꯟꯗꯗꯤ ꯂꯩꯗꯦꯅꯦ ꯅꯝꯕꯔꯁꯨ ꯃꯥꯒꯤ ꯀꯣ
ꯇꯥꯕ꯭ꯔꯣ
ꯍꯣꯏ ꯍꯣꯏ ꯇꯥꯏ
ꯎꯝ ꯃꯥꯒꯤ ꯅꯝꯕꯔ ꯊꯥꯔꯛꯄꯤꯌꯨꯅꯦ ꯑꯗꯨ
ꯏꯅꯥꯎꯅꯨꯄꯤ ꯃꯉꯣꯟꯗ ꯂꯩꯈ꯭ꯔꯦ
ꯑꯣ ꯑꯣ ꯎꯝ ꯎ
ꯑ
ꯎꯝ
ꯎ
ꯎꯝ ꯎꯝ ꯑꯉꯥꯡꯁꯨ ꯂꯩꯕ꯭ꯔꯥꯅꯦ ꯅꯣꯏ
ꯑꯄꯥꯝ ꯃꯄꯥꯥꯟꯗꯨꯗꯤ ꯑꯣꯏꯔꯝꯅꯤ
ꯑꯣ ꯑꯣ ꯑꯉꯥꯡꯒꯤ ꯃꯈꯣꯟ ꯐꯖꯅ
ꯏꯆꯦꯁꯨꯣ ꯑꯗꯨꯒꯤ ꯃꯄꯥꯟ ꯊꯣꯛꯄꯅꯦ ꯑꯦ
ꯑ ꯑ ꯅꯣꯏꯒꯤ ꯇꯥꯏꯃꯤꯡꯗꯨꯣ ꯊꯕꯛ ꯇꯧꯔꯁꯨ ꯇꯥꯏꯃꯤꯡꯗꯨ ꯌꯥꯝ ꯐꯩꯌꯦꯗ ꯑꯩꯈꯣꯏꯗꯤ ꯋꯥꯅ ꯇꯧꯋꯦ ꯅꯍꯥꯟ ꯑ ꯎꯝ ꯑꯩꯈꯣꯏꯗꯤ ꯍꯥꯟ ꯂꯥꯛꯄꯗꯣ ꯊꯦꯡ ꯉꯍꯜꯂꯛꯀꯅꯤ ꯀꯔꯤꯁꯨ ꯂꯧꯕ ꯐꯪꯂꯔꯣꯏ ꯄꯨꯡ ꯇꯔꯥꯒꯨꯝꯕꯗ ꯑꯌꯥꯝꯕꯗ ꯂꯥꯛꯍꯜꯂꯛꯑꯦꯕ ꯀꯁꯇꯃꯔ ꯄꯥꯏꯔꯒ ꯀ꯭ꯂꯥꯏꯟ ꯄꯥꯏꯔꯒ ꯂꯣꯏꯗ꯭ꯔꯤꯉꯩꯐꯥꯎ ꯂꯩꯕꯒꯤꯀꯣ ꯑꯗꯨꯒ ꯕꯤꯖꯤꯁꯨ ꯌꯥꯝꯉꯣꯏ ꯑꯩꯈꯣꯏꯅ ꯇꯧꯕ ꯃꯐꯝꯗꯣ ꯑꯗꯨꯒꯤ ꯄꯨꯡ ꯇꯔꯥ ꯇꯌꯦꯦ ꯑꯗꯨꯣ ꯑꯃꯔꯥꯎꯔꯥꯎ ꯇ ꯌꯨ ꯉꯟꯇꯥꯁꯨ ꯆꯠꯂꯦ ꯁꯨꯃꯥꯏꯅ ꯇꯧꯔꯒ ꯄꯨꯡ ꯇꯔꯥ ꯇꯧꯔꯒ ꯍꯜꯂꯥꯎꯔꯗꯤ ꯕꯖꯥꯔꯁꯨ ꯆꯦꯠꯄꯜ ꯅꯪ ꯗꯦ ꯏꯟꯁꯥꯡꯁꯨ ꯐ꯭ꯔꯦꯁ ꯂꯧꯕ ꯅꯪꯗꯦ ꯑꯁꯨꯃꯥꯏꯅ ꯁꯨꯇꯤ ꯅꯨꯃꯤꯠ ꯅꯠꯇ꯭ꯔꯗꯤꯀꯣ ꯁꯥꯒꯨꯝꯕ ꯆꯥꯒꯅꯤ ꯀꯔꯤ ꯇꯧꯅꯤ ꯍꯥꯏꯔꯁꯨ ꯂꯣꯏ ꯂꯣꯏꯁꯤꯟꯒꯅꯤ ꯑꯩꯈꯣꯏ ꯍꯜꯂꯛꯄ ꯀꯥꯟꯗ ꯁꯨꯃꯥꯏꯅ ꯇꯧꯔꯒ ꯑꯩꯈꯣꯏꯗꯤ ꯌꯥꯝ ꯋꯥꯅ ꯇꯧꯔꯛꯄꯅꯤ ꯅꯣꯏꯒꯤ ꯇꯥꯏꯃꯤꯡꯗꯣ ꯁꯦꯂꯔꯤ ꯍꯣꯏ ꯑꯩꯈꯣꯏꯒꯤꯗꯤ ꯁꯦꯂꯔꯤꯗꯤ ꯈꯔ ꯌꯥꯝꯃꯦ ꯅꯣꯏꯗꯒꯤꯗꯤ ꯑꯗꯨ ꯑꯣꯏꯔꯁꯨ ꯅꯣꯏꯅ ꯇꯥꯏꯃꯤꯡꯗꯣ ꯑꯗꯨꯝ ꯄꯨꯡ ꯃꯉꯥꯒꯨꯝꯕꯗ ꯂꯣꯏꯕꯗꯨ ꯌꯥꯝ ꯐꯩꯌꯦ ꯑꯗꯨꯇꯥ ꯋꯥꯗꯕꯤꯗꯀꯣ ꯃꯁꯨꯃꯥꯏꯅ ꯇꯧꯕ ꯄꯩꯁꯥ ꯌꯥꯝ ꯄꯥꯝꯂ꯭ꯔꯒ ꯇꯨ ꯀꯥꯟ ꯅꯅꯥꯗꯦ ꯄꯩꯁꯥꯁꯦ ꯅꯪꯅ ꯂꯤꯁꯤꯡ ꯇꯔꯥ ꯆꯥꯕꯒ ꯇ꯭ꯋꯦꯟꯇꯤ ꯆꯥꯕꯗꯨ ꯆꯞ ꯃꯥꯟꯅꯕꯅꯤ
ꯑꯥ ꯑꯥ
ꯇ꯭ꯋꯦꯟꯇꯤ ꯇꯥꯔꯗꯤ ꯍꯦꯟꯅ ꯑꯁ ꯑꯩꯒꯤ ꯁꯤꯅꯦ ꯁꯤꯅꯦ ꯍꯥꯏꯔꯒꯀꯣ ꯎꯝ ꯑꯦꯛꯁꯄ꯭ꯂꯦꯟꯗꯨꯣ ꯌꯥꯝ ꯆꯠꯄ ꯑꯗꯨ ꯇꯔꯥ ꯆꯥꯔꯁꯨ ꯑꯦꯛꯁꯄ꯭ꯂꯦꯟ ꯌꯥꯝ ꯆꯠꯄ ꯑꯩꯈꯣꯏꯁꯨ ꯑꯗꯨꯃꯥꯏꯅ ꯃꯉꯥꯗꯒꯤ ꯍꯧꯔꯛꯑꯦꯕ ꯑꯩꯈꯣꯏꯁꯨ
ꯎꯝ ꯎꯝ
ꯁꯨꯃꯥꯏꯅ ꯆꯞ ꯃꯅꯥ ꯊꯥꯔꯇꯤ ꯆꯥꯐꯝ ꯀꯥꯟꯗꯁꯨ ꯆꯞ ꯃꯅꯥ ꯑꯗꯨꯃꯥꯏꯅ ꯆꯞ ꯆꯥꯅ ꯆꯠꯂꯦꯕ
ꯎꯝ
ꯑꯁꯤ ꯊꯝꯒꯦ ꯍꯥꯏꯕ ꯂꯩꯗꯦꯕ
ꯍꯣꯏ
ꯑꯩꯈꯣꯏꯗꯤ ꯌꯥꯝ ꯋꯥꯅ ꯇꯧꯔꯛꯑꯦ ꯁꯦꯡꯕ ꯍꯥꯏꯒꯦ ꯍꯥꯏꯔꯗꯤ ꯏꯌꯨ ꯃꯦꯀꯞ ꯇꯧꯕꯒꯤ ꯑ ꯃꯈꯣꯏ ꯂꯨꯍꯣꯡꯕ ꯃꯇꯝꯗꯣ ꯃꯈꯣꯏ ꯑꯌꯨꯛꯇ ꯂꯨꯍꯣꯡꯕ ꯃꯤ ꯂꯩꯑꯦ ꯅꯨꯡꯗꯥꯡꯗ ꯂꯨꯍꯣꯡꯕ ꯃꯤ ꯂꯩꯑꯦ ꯑꯗꯨ ꯑꯌꯨꯄꯗ ꯂꯨꯍꯣꯡꯕ ꯃꯤꯅ ꯌꯥꯝꯃꯤꯅꯦ ꯃꯣꯏꯗꯤ ꯅꯨꯡꯗꯥꯡꯗ ꯂꯨꯍꯣꯡ ꯂꯨꯍꯣꯡꯕ ꯌꯥꯗ ꯐꯠꯇꯕ ꯃꯤ ꯌꯥꯝ ꯂꯩꯕ ꯃꯣꯏꯒꯤ ꯀꯥꯁ ꯀꯥꯁꯀꯤ ꯃꯇꯨꯡ ꯏꯟꯅ ꯀꯣ
ꯍꯣꯏ
ꯑꯗꯣ ꯑꯌꯨꯛꯇ ꯂꯨꯍꯣꯡꯕꯁꯤꯡꯗꯣ ꯑꯩꯈꯣꯏ ꯄꯨꯡ ꯑꯍꯨꯝꯒꯨꯝꯕꯗꯨꯁꯨ ꯆꯠꯄ ꯂꯩꯕꯅꯦ ꯇꯨꯝꯅꯤꯡ ꯇꯨꯝꯅꯤꯡꯂꯒ ꯆꯠꯄꯀꯣ ꯄꯨꯡ ꯃꯔꯤꯒꯨꯝꯕꯗ ꯆꯠ ꯄꯥ ꯄꯣ ꯍꯕ ꯆ ꯆ ꯄ ꯇ ꯀꯅꯨꯡꯗꯥꯥꯡꯗ ꯊꯦꯅ ꯍꯂꯛꯅꯤꯅ ꯇ ꯄꯨꯡ ꯕꯣꯔꯣꯒꯨꯝꯕꯗ ꯆꯥꯛ ꯆꯥꯒꯅꯤ ꯄꯨꯡ ꯑꯃ ꯑꯅꯤꯗ ꯇꯨꯝꯔꯒ ꯑꯗꯨꯝ ꯄꯨꯡ ꯑꯃ ꯑꯅꯤꯉꯥ ꯐꯛꯇ ꯇꯨꯝꯂꯒ ꯑꯃꯨꯛ ꯍꯧꯠꯇꯣꯛꯄꯤꯒꯅꯤ ꯑꯌꯨꯛ ꯄꯨꯡ ꯑꯍꯨꯝꯒꯨꯝꯕꯗ ꯌꯥꯝ ꯋꯥꯨꯟꯅ ꯁꯤꯖꯟ ꯅꯥꯔꯗꯤꯀꯣ ꯍꯧꯖꯤꯛ ꯋꯤꯟꯇꯔ ꯂꯥꯛꯔꯗꯤ ꯁꯤꯖꯟ ꯂꯥꯛꯄꯅꯦꯕ ꯁꯝꯃꯔꯗꯗꯤ ꯈꯔ ꯐꯩꯌꯦ ꯋꯤꯟꯇꯔ ꯂꯥꯛꯑꯗꯤ ꯏꯪꯔꯒ ꯇꯨꯝꯅꯤꯡꯕ ꯌꯥꯝ ꯇꯧꯅꯤꯡꯕ ꯃꯇꯝꯗ ꯑꯗꯨꯝ ꯆꯠꯄꯅꯦ
ꯎꯝ
ꯑꯗꯨꯒ ꯑꯌꯥꯝꯕ ꯄꯨꯡ ꯇꯔꯥꯗ ꯑꯃꯨꯛꯀ ꯍꯟꯒꯅꯤ ꯌꯨꯝꯁꯨ
ꯑꯥ
ꯄꯨꯡ ꯇꯔꯥꯗ ꯍꯥꯟꯈ꯭ꯔꯅꯤ ꯄꯨꯡ ꯇꯔꯥꯗ ꯍꯥꯟꯕꯅꯤꯅ ꯆꯥꯛ ꯏꯟꯁꯥꯡ ꯊꯣꯡꯈ꯭ꯔꯦꯕ ꯏꯂꯚꯦꯟꯒꯨꯝꯇ ꯂꯣꯏꯔꯅꯤ ꯆꯥꯛ ꯆꯥꯔꯗꯤ ꯑꯗꯨꯝ ꯄꯨꯡ ꯕꯣꯔꯣ ꯇꯥꯔꯅꯤ ꯑ ꯇꯨꯝꯃ ꯆꯥꯛ ꯆꯥꯔꯒ ꯍꯦ ꯇꯨꯝꯕꯗꯤ ꯇꯥꯟꯕꯅꯤꯅ ꯐꯣꯟ ꯄꯥꯏꯔꯦ ꯑꯗꯨ ꯇꯧꯔꯦ ꯑꯗꯨ ꯇꯧꯔꯦ ꯄꯨꯡ ꯑꯥ ꯇꯥꯔꯅꯤ ꯑꯩ ꯄꯨꯡ ꯑꯍꯨꯝꯒꯨꯝꯗ ꯍꯧꯒꯠꯂꯅꯤ ꯑꯁ ꯌꯥꯝ ꯋꯥꯟꯅ ꯇꯧꯔꯛꯄꯅꯦ ꯑꯩꯈꯣꯏꯗꯤ
ꯍꯣꯏ
ꯃꯤꯅ ꯑꯋꯥꯕ ꯈꯪꯗ ꯃꯁꯥ ꯃꯁꯥꯅ ꯑꯋꯥꯕꯗꯣ ꯑꯗꯨꯗꯤ ꯈꯪꯕꯅꯦꯕ
ꯎꯝ
ꯅꯣꯏꯗꯤ ꯄꯨꯡ ꯃꯇꯝ ꯂꯣꯏꯔꯦ ꯁ꯭ꯀꯨꯜ ꯑꯣꯏꯕꯅꯤꯅ ꯑꯗꯨꯒ ꯄꯨꯡ ꯃꯉꯥꯒꯨꯝꯕꯗ ꯌꯨꯝ ꯍꯜꯂꯛꯑꯦ ꯌꯥꯝ ꯐꯌꯦꯦ ꯃꯇꯝꯁꯨ ꯌꯥꯝ ꯂꯩꯑꯦ ꯑꯗꯨꯒ ꯇꯨꯝꯅꯤꯡꯉꯥꯏ ꯃꯇꯝꯁꯨ ꯌꯥꯝ ꯂꯩꯑꯅ ꯃꯔꯔꯨꯝ ꯎꯝ ꯑꯗꯨ ꯌꯥꯝ ꯐꯩ ꯍꯥꯏꯅ ꯈꯟꯕꯅꯦ ꯑꯩꯗꯤ ꯇꯣꯂꯣꯞ ꯄꯤꯈ꯭ꯔꯁꯨ ꯏꯅꯥꯎꯅꯨꯄꯤꯗ ꯍꯥꯏꯕꯅꯦ ꯇꯣꯂꯣꯞ ꯄꯤꯈ꯭ꯔꯁꯨ ꯃꯥꯅ ꯆꯥꯅꯤꯡꯉꯥꯏ ꯂꯩꯔꯗꯤ ꯐꯔꯦꯗ ꯑꯗꯨꯅꯕꯨ ꯐꯔꯦ ꯑꯩꯈꯣꯏꯗꯤ ꯌꯥꯝ ꯋꯥꯟꯅ ꯇꯧꯔꯛꯄꯅꯦꯅ ꯍꯥꯏ ꯂꯤꯁꯤꯡ ꯋꯥꯅ ꯇꯧꯔꯛꯒꯅꯤ ꯂꯤꯁꯤꯡ ꯇꯔꯥ ꯑ ꯆꯒꯅꯤ ꯂꯤꯁꯤꯡ ꯇ꯭ꯔꯥꯅꯣꯏ ꯄꯤꯛꯅꯤ ꯕ꯭ꯔꯗꯔꯗ ꯅꯠꯇ꯭ꯔꯒ ꯌꯨꯝꯗ ꯑꯗꯨꯃꯥꯏꯅ ꯌꯥꯝ ꯋꯥꯔꯛꯄꯅꯦ ꯑꯩ ꯑꯦꯁꯨ
ꯎꯝ
ꯐꯥꯏꯚ ꯊꯥꯎꯖꯟ ꯆꯥꯕꯗ ꯐꯥꯏꯚ ꯊꯥꯎꯖꯟ ꯂꯣꯏ ꯄꯤꯈ꯭ꯔꯅꯤ ꯃꯤꯁꯤꯡ ꯑꯃ ꯑꯦꯗꯚꯥꯟꯁ ꯂꯧꯅꯤ ꯑꯗꯨꯝ ꯇꯧꯔꯛꯄꯅꯤ ꯑꯩ ꯅꯥꯟꯗ ꯍꯧꯖꯤꯛ ꯀꯥꯟ ꯍꯧꯖꯤꯛꯀꯥꯟꯗꯤ ꯍꯧꯖꯤꯛꯀꯥꯟꯁꯨ ꯋꯥꯏ ꯑꯗꯨ ꯑꯣꯏꯔꯁꯨ ꯍꯧꯖꯤꯛꯀꯥꯟꯗꯤ ꯐꯕꯕꯨ ꯈꯔ ꯐꯔꯕꯅꯦ ꯅꯍꯥꯟ ꯑꯩ ꯐꯥꯔꯁ ꯆꯠꯄ ꯀꯥꯟꯗꯗꯤ ꯌꯥꯝ ꯋꯥꯕꯅꯦ ꯑꯩꯈꯣꯏ ꯏꯃꯨꯡꯁꯦ
ꯎꯝ
ꯁꯤꯖꯤ ꯀꯥꯟꯤ ꯑ ꯕ꯭ꯔꯥꯗꯔ ꯈꯣꯏꯁꯨ ꯏꯅꯥꯎꯅ ꯅꯨꯄꯥꯈꯣꯏꯁꯨ ꯃꯤꯌꯥꯝꯕꯈꯣꯏꯁꯨ ꯊꯕꯛ ꯈꯔ ꯈꯔ ꯇꯧꯔꯦ ꯑꯗꯨꯒꯤꯀꯣ ꯑꯗꯨꯒꯤ ꯏꯃꯨꯡꯁꯨ ꯈꯔ ꯅꯨꯡꯉꯥꯏꯈ꯭ꯔꯕꯅꯤ ꯅꯍꯥꯟ ꯑꯩ ꯐꯥꯔꯁꯇ ꯊꯣꯛꯄ ꯃꯇꯝꯗꯗꯤ ꯏꯄꯥꯒꯤ ꯕ꯭ꯔꯥꯗꯔꯒꯤ ꯏꯅꯥꯎ ꯅꯨꯄꯥꯒꯤ ꯏꯅꯥꯎ ꯅꯨꯄꯤꯒꯤ ꯌꯥꯝ ꯋꯥꯄ
ꯍꯣꯏ ꯍꯣꯏ
ꯑꯗꯨ ꯑꯣꯏꯔꯅꯤ
ꯎꯝ ꯃꯗꯨꯅꯁꯨ ꯋꯥꯕ ꯏꯃꯨꯡꯅꯁꯨ ꯋꯥꯕ ꯑꯗꯨꯝ ꯌꯥꯝ ꯇꯧꯔꯛꯄꯅꯤꯗꯣ
ꯑꯩꯁꯨ ꯆꯥꯛ ꯆꯥꯕ ꯂꯣꯏꯔꯦ
ꯑ ꯄꯁ ꯍꯔ ꯀꯧꯕ ꯇꯗꯤ ꯁꯦꯂꯔꯤꯁꯨ ꯄꯤꯛ ꯄꯀ ꯑꯁ
ꯎꯝ
ꯇꯨꯒ ꯏ ꯅꯅꯥꯎꯅ ꯄꯥꯁꯅꯨ ꯀ ꯍꯣꯁꯇꯦꯜꯗ ꯐꯝꯔꯒ ꯇꯝꯒꯅꯤ ꯍꯥꯏꯅ ꯀꯗꯥꯏꯗꯔ ꯑꯃ ꯃꯥ ꯇꯝꯔꯝꯃꯦꯕ ꯃꯦꯖꯣꯔ ꯑ ꯀꯩꯅꯣ ꯑꯥ ꯑꯗ ꯑꯗꯨꯒꯤ ꯃꯥꯒꯤ ꯊꯥꯗ ꯂꯤꯁꯤꯡ ꯃꯉꯥ ꯄꯤꯕ ꯑꯗꯨꯃꯥꯏꯅ ꯇꯧꯔꯒ ꯑꯁ ꯖꯠ ꯖꯠ ꯇꯧꯔꯛꯄꯅꯤ ꯎ ꯑꯩ ꯕꯣꯀꯦꯟ ꯃꯅꯤꯒꯤꯗꯃꯀ ꯂꯤꯁꯤꯡ ꯑꯃ ꯐꯥꯎꯁꯨ ꯂꯗꯕꯅꯦ ꯑꯩ
ꯎꯝ
ꯗ꯭ꯔꯦꯁ ꯂꯧꯅꯤꯡ ꯂꯥꯎꯅꯤꯡ ꯂꯥꯎꯅꯤꯡꯈꯒꯀꯣ ꯑꯁ ꯌꯥꯝ ꯑꯗꯨꯃꯥꯏꯅ ꯂꯩꯔꯛꯄꯅꯤ ꯑꯩꯒꯤ ꯑꯩꯒꯤ ꯃꯤꯌꯥꯝꯕ ꯁꯔꯚꯤꯁ ꯇꯧ ꯊꯣꯛꯇ꯭ꯔꯤꯉꯩꯗ ꯑꯗꯨꯝ ꯃꯥꯅ ꯗꯦꯜꯂꯤꯗ ꯈꯔ ꯊꯕꯛ ꯇꯧꯔꯀꯥꯟꯗ ꯈꯔ ꯅꯨꯡꯉꯥꯏ ꯅꯨꯡꯉꯥꯏꯗꯤ ꯅꯨꯡꯉꯥꯏꯈ꯭ꯔꯈ꯭ꯔꯕꯅꯤ ꯑꯗꯨ ꯃꯇꯝꯗ ꯗ꯭ꯔꯦꯁ ꯀꯨꯝꯕ ꯈꯔ ꯈꯔ ꯂꯥꯎꯕ ꯑꯗꯨꯃꯥꯏꯅ ꯇꯧꯧꯕꯅꯤ ꯐꯔꯁꯇꯗꯤꯕꯣ
ꯍꯣꯏ
ꯗ꯭ꯔꯦꯁ ꯐꯁꯨ ꯍꯥꯞꯅꯤꯡꯉꯥꯏ ꯂꯩꯗꯕꯅꯦ ꯑꯩꯁꯦ
ꯑ
ꯑꯣꯟꯂꯥꯏꯟꯒꯨꯝꯕꯁꯨ ꯑꯣꯗꯔ ꯇꯧꯗꯦ ꯑꯗꯨꯒꯤ ꯍꯣꯡꯕ ꯃꯐꯝꯁꯨ ꯈꯪꯗꯦ ꯀꯣ ꯎꯝ ꯑꯩꯅ ꯌꯥꯝ ꯇꯧꯔꯛꯄꯅꯦ ꯍꯧꯖꯤꯛꯀꯥꯟꯗꯤ ꯑꯣꯟꯂꯥꯏꯟꯒꯨꯝꯕ ꯍꯣꯡꯕꯁꯨ ꯂꯩꯕꯒꯤ
ꯍꯣꯏ ꯍꯣꯏ ꯑꯗꯨꯃꯥꯏꯅ ꯇꯧꯋꯦ ꯍꯣꯏ ꯑꯣꯟꯂꯥꯏꯟꯗ ꯑꯌꯥꯝꯕꯒꯤ ꯃꯥꯏꯗꯒ ꯂꯩ ꯀꯗ ꯀꯜꯁꯦ
ꯑꯣ ꯁꯤꯀꯥꯟꯗꯤ ꯍꯣꯡꯕꯁꯨ ꯂꯩꯕꯅꯤꯅꯀꯣ ꯅꯥꯏꯟꯗꯀꯣ ꯑꯗꯨꯒꯤ ꯑꯗꯨꯝ ꯍꯣꯡꯕꯁꯨ ꯂꯩ ꯁꯤꯕ ꯑꯗꯨꯃꯥꯏꯅ ꯇꯧꯕ ꯌꯥꯏ ꯅꯍꯥꯟꯗꯤꯦ ꯌꯥ ꯃꯅ ꯂꯩꯔꯀꯅꯤꯗꯤ
ꯑꯁꯤꯒꯤ ꯑꯩꯒꯤ ꯑꯁꯤ ꯑꯩꯒꯤ ꯃꯐꯝꯗꯁꯨ ꯏꯅꯥꯛ ꯁꯀꯦꯟ ꯍꯦꯟ ꯗꯨꯀꯥꯟꯁꯦ ꯂꯩꯅꯦ
ꯑꯣ
ꯀꯤꯔꯟ ꯁꯤꯡꯁꯦ ꯑꯩꯌꯥ ꯑꯃ ꯍꯣꯡꯈ꯭ꯔꯕꯀꯣ
ꯑꯣ ꯗ꯭ꯔꯦꯁꯔꯥ
ꯍꯣꯏ ꯗ꯭ꯔꯦꯁꯅꯤꯈꯣ ꯇꯤ ꯁꯥꯔꯠꯁꯤꯡꯁꯦ ꯅꯨꯄꯤ ꯅꯨꯄꯥ ꯌꯥꯡꯈꯩ ꯌꯥꯡꯈꯩ ꯉꯛꯇ
ꯑꯣꯝ ꯃꯄꯥꯟꯗꯒꯤ ꯁꯦꯀꯦꯟ ꯍꯦꯟꯗꯤ ꯍꯣꯡꯗꯤ ꯍꯣꯡꯕꯅꯦ ꯃꯅꯤꯄꯨꯔꯗ ꯑꯁꯤꯔꯣꯝꯗꯗꯤ ꯌꯥꯝ ꯇꯥꯡꯉꯩ
ꯍꯣꯏ
ꯁꯀꯦꯟ ꯍꯦꯟ ꯅꯍꯦ ꯅꯠꯇ
ꯎꯝ ꯑꯗꯨ ꯑꯗꯨꯅꯦ
ꯎꯝ
ꯐꯥꯔꯁ ꯍꯦꯟꯒꯨꯝꯅ ꯑꯁꯤ ꯐꯖ ꯐꯖꯕꯁꯨ ꯌꯥꯝ ꯍꯣꯡꯔꯒ ꯁꯤꯗꯨꯁꯨ ꯌꯣꯟꯔꯒ ꯂꯩꯌꯦ
ꯎꯝ ꯍ
ꯁ ꯑ ꯆꯥꯈ꯭ꯔꯦꯍꯦ ꯉꯁꯤꯁꯦ ꯄꯨꯛ ꯊꯥꯜꯂꯦ
ꯎꯝ
ꯁꯥ ꯁꯥꯁꯨ ꯁꯥꯏ ꯃꯔꯣꯔꯨꯞ ꯈꯔ ꯁꯥꯏ
ꯑꯣꯝ
ꯏꯔꯣꯟꯗꯤ ꯗꯃꯥꯏꯅ ꯑ ꯗꯃꯥꯏꯅ ꯆꯥꯕꯅ ꯍꯥꯎꯒꯅꯦ ꯏꯔꯟꯗꯤ
ꯍꯣꯏ ꯃꯣꯔꯣꯛ ꯁꯥꯥꯕ ꯅꯍꯥꯎꯋꯏ ꯑꯁ ꯃꯣꯔꯣꯛ ꯆꯥꯗ꯭ꯔꯗꯤ ꯆꯥꯛꯁꯨ ꯆꯥꯕ ꯍꯩꯗ꯭ꯔꯦꯅꯦ
ꯑꯗꯨꯅꯦ ꯑꯩꯁꯨ ꯑꯗꯨꯃꯥꯏꯅ ꯇꯧꯈ꯭ꯔꯦ ꯍꯧꯖꯤꯛꯀꯥꯟꯗꯤ ꯭ꯔꯥꯒ
ꯃꯣꯔꯣꯛ ꯆꯥ ꯇꯔꯒ ꯅꯍꯥꯟ ꯏꯅꯥꯎꯅ ꯅꯨꯄꯤꯗꯣ ꯑꯗꯨ ꯅꯥꯕꯒꯤ ꯃꯣꯔꯣꯛ ꯆꯥꯃꯟꯗꯒꯤꯅꯤ ꯃꯥꯁꯨ ꯌꯥꯝ ꯆꯥꯕ ꯍꯥꯏꯗꯣꯏꯅꯤ
ꯎꯝ ꯏꯅꯥꯎꯅꯨꯄꯤꯁꯨ ꯈꯔ ꯈꯔ ꯃꯔꯣꯛ ꯆꯥꯕ ꯍꯧꯈ꯭ꯔꯕ꯭ꯔꯥ ꯍꯧꯖꯤꯛꯀꯥꯟꯗꯤ
ꯌꯥꯝ ꯆꯥꯏ ꯃꯥꯗ ꯅꯗꯕ꯭ꯔ ꯀꯝꯇꯦ
ꯌꯥꯝ ꯌꯥꯝ ꯆꯥꯒꯅꯣ ꯍꯥꯏꯌꯣ ꯍꯥꯏꯦ ꯄꯥꯈꯥꯂꯦ
ꯏꯝ ꯆꯥꯡ ꯑꯕ ꯆꯁꯤꯗꯤ ꯂꯥꯟꯅ ꯆꯥꯡꯗ ꯅꯣꯛꯈ ꯄꯣꯏ ꯆꯥꯗꯔꯅꯦꯕ
ꯑꯁꯤꯗ ꯂꯩꯕꯗꯤ ꯃꯔꯣꯛ ꯈꯔꯁꯨ ꯆꯥꯕ ꯌꯥꯗꯦꯍꯦ
ꯑꯗꯨ ꯀꯥꯟꯗꯤꯤ ꯌꯥ ꯌꯥꯝ ꯄꯣꯕ꯭ꯂꯦꯝ ꯃꯥꯅꯦꯦ
ꯎꯝ ꯍ ꯏꯃꯥ ꯅꯔ ꯑꯦ ꯃꯥꯅ ꯌꯥꯔꯗꯤ ꯀꯔꯤꯁꯨ ꯀꯥꯏꯗꯦ ꯑꯗꯣ ꯃꯥꯕꯨ ꯄꯥꯈꯠꯇꯅꯦ
ꯎꯝ ꯍꯧꯖꯤꯛꯀꯥꯟꯗꯤ ꯏꯟꯁꯥꯡꯒꯨꯝꯕꯗ ꯑꯩꯗꯤ ꯃꯗꯨ ꯃ ꯃꯥꯁꯨ ꯍꯥꯗꯦꯅ ꯈꯟꯕꯅꯤ ꯑꯗꯨ ꯃꯥꯅ ꯆꯥꯏ ꯍꯥꯏꯕꯒꯤ ꯑꯩ ꯑꯗꯨꯝ ꯍꯥꯞꯄꯤꯒꯦ
ꯑꯥ ꯁꯥꯁꯨ ꯆꯥꯕ ꯍꯧꯥꯎꯔꯕꯣ
ꯍꯥꯥ
ꯁꯨ ꯆꯥꯕ ꯍꯧꯔꯕꯣ
ꯆꯤꯛꯀꯟꯗꯤ ꯆꯥꯗꯦ ꯑꯗꯨ ꯑꯣꯐꯥꯒꯨꯝꯕ ꯎꯍꯥꯒꯨꯝꯕꯗꯤ ꯆꯥꯏ
ꯑ ꯑ ꯍꯣꯏ ꯆꯦ ꯀꯗꯤ ꯆꯥꯕ ꯏꯌꯥꯗꯦ
ꯎꯝ ꯃꯥꯗꯨꯔꯤ ꯆꯤꯛꯟ ꯆꯔꯗꯤ ꯄꯨꯔꯥ ꯑꯦꯅꯔꯖꯤ ꯂꯩꯇ ꯑꯌꯦꯦ
ꯑ ꯑꯥ
ꯣꯂꯔ ꯆꯥꯒꯗꯤ ꯀꯣ
ꯍꯣꯏ ꯂꯣꯀꯦꯜ ꯂꯣꯀꯦꯜꯒꯤꯁꯨ ꯑꯗꯨꯃꯥꯏꯅ ꯇꯧꯕ꯭ꯔꯥꯅꯦ ꯍ
ꯑꯥ
ꯂꯣꯀꯦꯜꯒꯤ ꯑꯣꯏꯔꯁꯨ ꯑꯗꯨꯃꯥꯏꯅ ꯇꯧꯕ꯭ꯔꯥ
ꯍꯧꯒꯌꯥ ꯀꯁꯤ ꯇꯕ ꯌꯥꯏ ꯂꯣꯀꯦꯜ ꯤꯗꯤ ꯀꯔꯤ ꯁ ꯇꯧ ꯆ ꯅ ꯂꯣꯀꯦꯜꯤꯗ ꯇꯃꯗꯨ ꯃꯂꯔꯗ ꯑꯗꯨ ꯆꯕꯩꯔꯂ
ꯍꯣꯏ ꯍꯣꯏ
ꯑꯗꯨꯗꯤ ꯅꯪꯁꯨ ꯆꯥꯕ ꯌꯥꯗꯕ ꯅꯠꯇ꯭ꯔꯣ ꯅꯍꯥꯟꯗꯤ ꯑꯗꯨ ꯆꯥꯔꯗꯤ ꯅꯪ ꯄꯣꯛ ꯍꯦꯛ ꯍꯦꯛ ꯊꯤ ꯐꯩ ꯍꯥꯏꯕ
ꯑꯩꯔꯣ ꯑꯦ ꯑꯩꯗꯤ ꯑꯗꯨꯃꯥꯏꯅ ꯇꯧꯗꯦꯗ
ꯑꯣ ꯅꯍꯥꯟꯗꯤ ꯅꯪ ꯑꯗꯨꯃꯥꯏꯅ ꯍꯥꯏꯕ ꯑꯗꯨꯝ ꯑꯩ ꯀꯩꯅꯣꯗ ꯂꯩꯕ ꯃꯇꯝꯗ ꯑꯩꯈꯣꯏ ꯂꯩꯃꯤꯟꯅꯔ ꯀꯥꯟꯗ
ꯑ ꯑꯩꯗꯤ ꯀꯔꯤꯁꯨ ꯅꯠꯇꯦ ꯑꯩꯅ ꯆꯥꯅꯤꯡꯗꯕꯅꯦ
ꯑ ꯍꯧꯖꯤꯛꯀꯥꯟꯗꯤ ꯄꯣꯢꯂꯥꯔ ꯁꯤ ꯌꯥꯝ ꯆꯥꯅꯤꯡꯕ ꯑꯣꯏꯗ꯭ꯔꯦ ꯁꯤꯗ ꯂꯩꯕꯗꯒꯤꯀꯣ ꯄꯤꯍꯟꯕ ꯍꯧꯔꯣ
ꯌꯦ ꯑꯩꯈꯣꯏꯁꯨ ꯆ ꯆꯥꯕ ꯃꯅꯨꯡ ꯁꯥ ꯅꯠꯇ꯭ꯔꯗꯤ ꯃꯄꯥꯟ ꯁꯥꯗꯤ ꯆꯥꯗꯦ
ꯑꯥ
ꯆꯅꯤꯡꯗꯦ ꯃꯄꯥꯟ